ꯍꯜ ꯇꯥꯕ꯭ꯔꯥ? ꯑꯧ ꯅꯨꯡꯉꯥꯏꯔꯤ꯫ ꯐꯖꯅ ꯁꯦꯡꯅ
ꯆꯥꯛ ꯆꯥꯔꯕꯣ? ꯇꯥꯏ ꯍꯣꯏ
ꯎꯝ ꯆꯥꯗ꯭ꯔꯤꯗ ꯆꯥꯗ꯭ꯔꯤꯗ ꯆꯥꯛꯇꯤ꯫
ꯊꯦꯡꯉꯤꯍꯦ, ꯑꯩꯗꯤ ꯆꯥꯔꯦ꯫
ꯊꯦꯡꯉꯦ꯫ ꯀꯩ ꯃꯊꯦꯜ?
ꯂꯥꯝꯗ꯭ꯔꯤꯕꯣ ꯆꯥꯛ ꯊꯦꯡꯉꯤꯅ꯫
ꯎꯝ ꯆꯥꯅꯤꯡꯗꯕꯩꯅꯤꯗ꯫
ꯎꯝ ꯀꯩ ꯃꯊꯦꯜ ꯊꯣꯡꯕꯤꯈ꯭ꯔꯦ? ꯑꯩꯁꯦ
ꯈꯪꯗꯦ ꯑꯩꯁꯨ ꯆꯪꯗ꯭ꯔꯤꯗ ꯀꯤꯆꯟ ꯆꯪꯗ꯭ꯔꯤ꯫
ꯌꯥꯝ ꯅꯨꯡꯉꯥꯏꯅ ꯂꯩꯔꯝꯃꯤ ꯖꯥꯠꯅꯤꯅꯦ ꯗꯨꯗꯤ꯫
ꯅꯨꯡꯉꯥꯏꯕ ꯀꯥꯢ ꯂꯥꯏꯔꯤ ꯍꯜꯂꯛꯇ ꯉꯥꯏꯔꯤꯗ ꯑꯥꯗ ꯆꯠꯂꯒ꯫
ꯑꯥ ꯀꯥꯏ ꯆꯠꯀꯦ?
ꯎꯝ ꯕꯖꯥꯔ ꯆꯠꯂꯨꯕꯅꯤꯗ꯫
ꯑꯣ
ꯑꯩ ꯏꯆꯟꯅꯨꯄꯤꯒꯤ ꯁ꯭ꯀꯨꯜ ꯊꯤꯟꯕ ꯍꯜꯂꯛꯇ ꯉꯥꯏꯔꯤ꯫ ꯅꯥꯒꯤꯟ
ꯀꯔꯤ ꯀꯔꯤ ꯊꯕꯛ ꯇꯧꯔꯒ ꯂꯩ ꯕ꯭ꯔꯣ ꯅꯪꯗꯤ?
ꯊꯕꯛ ꯍꯥꯏꯁꯤ ꯀꯣꯂꯦꯖ ꯇꯝꯃꯤ ꯑꯗꯨꯒ ꯂꯧꯕꯨꯛ ꯀꯨꯝꯃꯤ ꯂꯧꯕꯨꯛ ꯆꯠꯂꯤ ꯑꯗꯨꯅꯤꯗ꯫ ꯅꯪꯗꯤ?
ꯑꯩꯁꯨ ꯑꯗꯨ ꯃꯉꯥꯏꯗ ꯆꯞ ꯃꯥꯅꯩꯗ꯫
ꯎꯝꯍꯝ
ꯌꯨꯝ ꯑꯃꯨꯛ ꯂꯩ ꯀꯦꯟ ꯊꯕꯛ ꯑꯇꯩ ꯊꯣꯏꯗꯣꯛꯄ ꯇꯧꯗꯦ
ꯎꯝ ꯅꯨꯡꯉꯥꯏꯕ꯭ꯔꯅꯦ ꯑꯗꯨꯃꯥꯏꯅ ꯂꯩꯕꯗꯨꯕꯣ ꯍꯥ
ꯂꯩꯗꯣꯏꯔꯣ ꯌꯨꯝꯗ
ꯀꯩꯕ
ꯉꯁꯤꯗꯤ ꯀꯥꯏ ꯀꯥꯏꯗ ꯆꯠꯀꯦꯔꯣ ꯍꯥꯏꯕ ꯂꯩꯗꯣꯏꯔꯥ
ꯎꯝ ꯑꯩ ꯉꯁꯤ ꯀꯩꯅꯣꯉꯥ ꯆꯥꯛ ꯇꯣꯛ ꯑꯒ ꯑꯃꯨꯛ ꯂꯧꯀꯨ ꯂꯧ ꯆꯠꯀꯀꯤ ꯂꯧꯕꯨꯛꯇ
ꯑꯥꯝ ꯂꯧꯗ ꯀꯩꯀꯩ ꯁꯨꯅꯥꯔꯤꯒꯦ ꯅꯣꯏꯔꯣꯝꯗ ꯍꯟꯗꯤꯛ ꯍꯧꯖꯤꯛꯀꯥꯟꯁꯦ
ꯑꯩꯈꯣꯏ ꯀꯩꯅꯣꯃ ꯆꯤꯡꯂꯧꯗꯅ ꯏꯁꯄ꯭ꯔꯤꯡ ꯑꯣꯅꯤꯌꯟꯗꯨ ꯃꯔꯣꯏꯗꯣ ꯑꯗꯨ ꯇꯧꯋꯦ ꯑꯗꯨ ꯍꯧꯖꯤꯛ ꯑꯩꯅ ꯆꯠꯇꯣꯏꯁꯤꯅ ꯄꯦꯗꯤ ꯐꯤꯜꯗ
ꯑꯥ ꯍꯣꯏ ꯍꯣꯏ
ꯆꯤꯡ ꯂꯧꯁꯨ ꯇꯧꯕ꯭ꯔꯣ ꯅꯣꯏꯔꯣꯝꯗ
ꯎꯝ ꯇꯧꯋꯦ ꯆꯤꯡꯂꯧ ꯇꯧꯋꯦ
ꯆꯤꯡꯂꯧꯁꯦ ꯏꯟꯖꯥꯡ ꯅꯥꯄꯤ ꯐꯔꯝꯃꯅꯤꯀꯣ
ꯎꯝ ꯏꯟꯖꯥꯡ ꯅꯥꯄꯤ ꯑꯗꯨꯝ ꯐꯩ ꯑꯩꯈꯣꯏ ꯇꯧꯕꯁꯤꯅ ꯑꯅꯝꯕꯗꯤ ꯃꯔꯣꯏꯗꯣ ꯁꯄ꯭ꯔꯤꯡ ꯑꯣꯅꯤꯌꯟ ꯏꯁ꯭ꯄꯔꯤꯡ ꯏꯁꯄ꯭ꯔꯤꯡ ꯑꯣꯅꯤꯌꯟꯗꯣ ꯑꯗꯨ ꯑꯣꯏꯅ ꯊꯝ ꯑꯗꯨꯗꯤ ꯄꯥꯛ ꯆꯠꯇꯦꯗ ꯏꯁꯄ꯭ꯔꯤꯡ ꯑꯣꯅꯤꯌꯟꯒꯤ ꯐꯥꯝꯗꯗꯤ
ꯑꯥ
ꯑꯩꯈꯣꯏ ꯃꯥ ꯈꯣꯏꯅ ꯑꯅꯝꯕ ꯆꯠꯂꯦ
ꯍꯥ
ꯅꯪꯗꯤ ꯀꯩ ꯀꯩ ꯀꯩ ꯀꯩꯥ ꯇꯥꯒꯦ ꯊꯥꯒꯦ ꯅꯣꯏ ꯂꯝ ꯍꯥ
ꯅꯪ ꯀꯔꯤ ꯍꯥꯏꯕ꯭ꯔꯣ ꯇꯥꯗꯦ ꯑꯩ
ꯅꯪ ꯅꯦꯠꯋꯥꯛꯅꯔ ꯑꯩ ꯅꯦꯠꯌꯥꯛꯅꯔ ꯈꯪꯗ꯭ꯔꯦꯅꯦ
ꯅꯪꯉꯣꯟꯗꯒ ꯑꯣꯏꯔꯝꯅꯤ
ꯑꯩ ꯅꯦꯠꯋꯥꯥꯛꯇꯤ ꯐꯖꯅꯗꯤ ꯑꯗꯨꯝ ꯅꯨꯡꯉꯥꯏꯕꯅꯤ
ꯐꯨꯜꯗꯅꯤꯅꯦ ꯀꯥꯔꯤꯖꯦ
ꯎꯝ ꯈꯪꯗ꯭ꯔꯦꯗ ꯍꯥꯍꯥ ꯅꯣꯏꯗꯤ ꯂꯧꯗ ꯀꯩ ꯀꯩ ꯁꯨꯒꯦ ꯀꯩ ꯀꯩ ꯊꯥꯒꯦ
ꯂꯧ ꯑꯈꯣꯏ ꯂꯧꯗꯤ ꯀꯩꯅꯣꯅꯦ ꯐꯧ ꯊꯥꯕꯗꯤ ꯑꯗꯨ ꯈꯛꯇꯪꯅꯦ ꯑꯠ ꯍꯦꯟꯖꯥꯡ ꯅꯥꯄꯤꯒꯤꯗꯤ ꯇꯧꯗꯦ
ꯎꯝ
ꯅꯣꯏꯒꯤꯗꯤ ꯂꯣꯏꯔꯝꯃꯅꯤꯅꯦ ꯑꯠ
ꯂꯣꯏꯗꯔꯤ ꯑꯥ ꯂꯣꯏꯗ꯭ꯔꯤꯌꯦ ꯑꯥꯎ ꯍꯧꯖꯤꯛꯅ ꯂꯧ ꯈꯣꯏꯅꯔꯤꯌꯦ ꯁꯣꯝꯗꯗꯤ
ꯎꯝ ꯅꯣꯏꯒꯤꯗꯤ ꯆꯤꯡ ꯆꯤꯡꯂꯥꯥꯎꯅ ꯇꯧꯕ꯭ꯔꯣ
ꯑꯥ ꯅꯠꯇꯦ ꯇꯝꯄꯥꯛ ꯂꯧ ꯏꯁꯤꯡꯒꯤꯗꯣ ꯑꯥ ꯑꯗꯨꯒꯤ
ꯑꯥ ꯑꯈꯣꯏꯁꯨ ꯑꯗꯨꯗꯤ ꯂꯣꯏꯗ꯭ꯔꯤ
ꯑꯥ ꯍꯧꯖꯤꯛꯅꯦ ꯂꯧ ꯈꯣꯏꯕ ꯍꯧꯕꯗ ꯉꯥꯏꯔꯤꯌꯦ
ꯎꯝ ꯈꯣꯏ ꯂꯧ ꯂꯧ ꯈꯣꯏꯕꯗꯤ ꯂꯣꯏꯔꯦ ꯍꯌꯦꯡ ꯍꯪꯆꯤꯒꯨꯝꯕ ꯍꯨꯜꯂꯅꯤ
ꯏꯁ ꯏꯁꯤꯡꯁꯦ ꯋꯥꯔꯦ ꯂꯧꯁꯤꯡꯁꯦ
ꯎꯝ ꯑꯗꯨꯒꯤꯗꯤ ꯑꯈꯣꯏꯗꯤ ꯈꯔ ꯑꯗꯨꯝ ꯅꯨꯡꯉꯥꯏꯔꯤ ꯍꯥꯏꯇꯥꯔꯦ ꯏꯁꯤꯡꯒꯤꯗꯤ
ꯅꯣꯏꯔꯣꯝꯗꯗꯤ ꯏꯁꯤꯡ ꯐꯔꯝꯅꯤꯀꯣ ꯑꯗꯨꯗꯤ
ꯐꯕ ꯍꯥꯏꯁꯦ ꯃꯌꯥꯏꯗ ꯂꯩꯔꯦꯗ ꯊꯥ ꯑꯃꯨꯛ ꯐꯩ ꯑꯃꯨꯛ ꯐꯠꯇꯦ ꯂꯧ ꯂꯧꯒꯤ ꯃꯇꯨꯡ ꯏꯟꯅ ꯄꯣꯜꯂꯦ ꯎꯝ ꯂꯧ ꯂꯧꯒꯤ ꯃꯇꯨꯡ ꯏꯟꯅꯁꯨ ꯄꯣꯜꯂꯦꯕ
ꯑꯥ
ꯈꯣꯏꯒꯤꯗꯣ ꯈꯔ ꯏꯁꯤꯡꯗꯤ ꯈꯔ ꯋꯥꯒꯟꯕꯅꯦꯕ ꯑꯩꯈꯣꯏ ꯂꯧꯗꯣ
ꯎꯝ ꯍꯣꯏ ꯑꯩꯈꯣꯏꯒꯤꯁꯨ ꯇꯧꯋꯦ ꯗꯨꯃꯥꯏꯅ ꯅꯣꯡ ꯆꯨꯗ꯭ꯔꯗꯤ ꯏꯁꯤꯡ ꯂꯩꯇꯦ ꯁꯣꯝ ꯑꯁ꯭ꯋꯥꯏꯗꯗꯤ ꯅꯣꯡꯒꯤ ꯏꯁꯤꯡꯅ ꯆꯥꯕꯅꯤꯅ
ꯎꯝ ꯇꯨꯔꯦꯟꯒꯨꯝꯕ ꯆꯦꯟꯗ꯭ꯔꯥ ꯔꯤꯕꯔ ꯅꯠ
ꯇꯨꯔꯦꯟ ꯃꯆꯥ ꯃꯆꯥꯗꯣ ꯆꯦꯜꯂꯦꯕꯨ ꯅꯣꯡ ꯆꯨꯗ꯭ꯔꯗꯤ ꯏꯁꯤꯡꯗꯣ ꯌꯥꯝꯗꯕ ꯑꯗꯨꯒ ꯂꯧꯕ ꯃꯤꯅ ꯌꯥꯝꯕ ꯏꯁꯤꯡ ꯀꯣꯟꯅꯥꯗꯕ ꯑꯗꯨꯒꯤꯅꯦꯗ
ꯑꯈꯣꯏꯒꯤꯗꯤ ꯑꯗꯨꯒꯤꯗꯃꯛꯇꯗꯤ ꯈꯔ ꯑꯗꯨꯝ ꯅꯨꯡꯉꯥꯏꯔꯦ ꯍꯥꯏꯇꯥꯔꯦ ꯏꯁꯤꯡꯗꯗꯤ ꯅꯨꯡꯉꯥꯏꯕ꯭ꯔꯅꯤ ꯂꯧ ꯆꯠꯄꯕꯨ
ꯋꯥꯏꯌꯦꯕꯨ ꯎꯄꯥꯏ ꯂꯩꯇꯦꯅꯦ
ꯎꯝ
ꯍꯧꯖꯤꯛꯇꯤ ꯋꯥꯏꯌꯦꯕꯨ ꯑꯃꯨꯛ ꯃꯍꯩ ꯂꯣꯛꯄ ꯃꯇꯝꯗꯗꯤ ꯑꯃꯨꯛ ꯅꯨꯡꯉꯥꯏꯕ
ꯎꯝ ꯑꯗꯨꯕꯨꯗꯤ ꯆꯨꯝꯃꯤ
ꯎꯝ
ꯀꯩ ꯃꯊꯦꯜ ꯆꯥꯔꯒꯦ
ꯑꯩꯁꯦ ꯑꯂꯨꯒ ꯈꯥꯃꯦꯟ ꯆꯥꯔꯦ
ꯈꯥꯃꯦꯟꯕꯤ ꯑꯈꯥꯕꯔꯣ ꯑꯁꯤꯟꯕꯔꯣ
ꯑ ꯑꯁꯤꯟꯕꯗꯣ
ꯎꯝ ꯑꯗꯨꯗꯤ ꯍꯥꯎꯔꯝꯅꯤ ꯑꯂꯨꯒꯗꯤ
ꯈꯥꯃꯦꯟ ꯑꯈꯥꯕ ꯆꯥꯕ ꯐꯪꯗꯦꯗ ꯂꯩꯗ꯭ꯔꯗꯤ
ꯅꯣꯏ ꯊꯥꯗ꯭ꯔꯥ ꯍꯥꯏꯖꯦ
ꯊꯥꯗꯦ
ꯎꯝ ꯊꯥꯎ ꯀꯩꯅꯣ
ꯊꯥꯐꯝꯁꯦ ꯑꯩꯈꯣꯏꯔꯣꯝꯗ ꯐꯠꯇꯦꯅꯦ ꯊꯥꯐꯝꯁꯨ ꯂꯩꯇꯦ
ꯎꯝ ꯎꯝ ꯑꯩꯈꯣꯏꯁꯨ ꯍꯥꯏꯖꯕꯩ ꯋꯥꯅꯤꯗ ꯊꯥꯗꯅꯤꯗ ꯑꯃ ꯑꯃ ꯑꯅꯤ ꯆꯥꯅꯤꯉꯥꯏ ꯑꯃ ꯑꯅꯤ ꯊꯥꯕꯗꯨꯅ ꯂꯣꯏꯔꯦꯗ
ꯌꯨꯝꯒꯤ ꯆꯥꯅꯤꯡꯉꯥꯏ ꯈꯖꯤꯛꯇꯪ ꯊꯥꯕꯗꯨꯗꯤ ꯌꯥꯏ ꯑꯗꯨ ꯑꯩꯈꯣꯏ ꯂꯣꯝꯗꯗꯤ ꯐꯠꯇꯦꯅꯦ ꯇꯤꯟ ꯍꯦꯛꯇ ꯆꯪꯉꯤ ꯌꯥꯗꯦ
ꯎꯝ ꯇꯤꯟ ꯆꯪꯕꯗꯨꯗꯤ ꯃꯁꯥꯅ ꯑꯣꯏꯔꯦꯗ ꯑꯩꯈꯣꯏꯗꯁꯨ ꯆꯪꯕꯗꯤ ꯆꯪꯕꯅꯤꯗ ꯑꯗꯨ ꯑꯣꯏꯔꯁꯨ ꯌꯥꯝꯅ ꯍꯦꯟꯖꯤꯟꯅꯗꯤ ꯇꯧꯗꯦꯕ ꯆꯪꯗꯦꯕ
ꯎꯝ
ꯌꯨꯝ ꯂꯩꯕꯁꯤꯁꯨ ꯋꯥꯗꯤ ꯋꯥꯏꯑꯕꯣ ꯑꯃꯔꯣꯝꯗꯁꯨ ꯑꯃꯨꯛ ꯅꯨꯡꯉꯥꯏꯕ
ꯍꯣꯏ
ꯎꯝ
ꯕꯣꯜ ꯌꯦꯡꯗ꯭ꯔꯣ ꯅꯪꯗꯤ
ꯌꯦꯡꯗꯦ ꯅꯣꯏ ꯌꯦꯡꯕ꯭ꯔꯣ
ꯑꯩꯈꯣꯏꯗꯤ ꯌꯦꯡꯉꯦ ꯑꯗꯨꯝ ꯎꯝ ꯑꯩꯈꯣꯏꯗꯤ ꯑꯗꯨꯝ ꯌꯦꯡꯉꯤꯗ
ꯑꯝ
ꯀꯩꯅꯣ ꯅꯪꯒꯤ ꯐꯦꯟꯁꯀ ꯌꯥꯎꯗꯕ ꯖꯥꯠꯂ ꯕꯣꯜ ꯌꯦꯡꯗ꯭ꯔꯤꯁꯤꯕꯣ
ꯌꯥꯎꯗꯕꯒꯤ ꯌꯦꯡꯗꯕꯖꯥꯠꯅꯤ
ꯍꯨꯝ ꯍꯨꯝ ꯅꯣꯏ ꯀꯩꯀꯥꯗꯤ ꯇꯝꯗ꯭ꯔꯕꯣ
ꯂꯣꯏ ꯇꯝꯗꯔꯦꯗ ꯊꯥꯏꯅ ꯂꯣꯏꯔꯦꯗ
ꯍꯥ
ꯇꯝꯗ꯭ꯔꯦ
ꯎꯝ
ꯊꯥꯏꯅ ꯊꯥꯏꯅ ꯗꯒꯤ ꯇꯝꯕ ꯂꯣꯏꯁꯟꯈ꯭ꯔꯦ
ꯎꯝ ꯑꯍꯥꯟ ꯑꯍꯟ ꯌꯥꯝ ꯃꯥꯜꯂꯤꯗ
ꯑ ꯑꯍꯟ ꯑꯣꯏ ꯍꯅꯨꯕꯤ ꯑꯣꯏꯈ꯭ꯔꯕꯅꯦ
ꯍꯥꯏꯕꯗꯨ ꯌꯥꯗ꯭ꯔꯦꯕ ꯑꯍꯟ ꯌꯥꯝ ꯃꯥꯟꯒ꯭ꯔꯦꯕ
ꯑꯍꯟ ꯑꯣꯏꯕꯩ ꯇꯧꯋꯤꯅꯦ ꯀꯩꯅꯣ ꯑꯗꯨꯕꯨꯗꯤ ꯑꯍꯟꯅ ꯑꯉꯥꯡ ꯁꯥꯕ ꯌꯥꯕ ꯅꯠꯇ꯭ꯔꯦ
ꯎꯝ ꯑ ꯆꯨꯝꯃꯤ ꯆꯨꯝꯃꯤ ꯎꯝ
ꯅꯪꯗꯤ ꯑꯍꯟ ꯑꯣꯏꯔꯝꯗꯣꯏꯔ ꯑꯉꯥꯡ ꯑꯣꯏꯔꯝꯗꯣꯏꯔ
ꯑꯩꯁꯦ ꯈꯪꯗ꯭ꯔꯦꯅꯦ ꯃꯌꯥꯏ ꯍꯥꯏꯁꯤꯔꯥ ꯀꯔꯤ ꯍꯥꯏꯁꯤꯔꯥ ꯑꯉꯥꯡꯁꯨ ꯅꯠꯇ꯭ꯔꯦ ꯑꯍꯟꯁꯨ ꯅꯠꯇ꯭ꯔꯦ
ꯇꯥꯕꯗꯗꯤ ꯔꯞ ꯑꯣꯏꯔꯝꯗꯧ ꯃꯥꯟꯕ
ꯑꯩ ꯀꯔꯤ ꯑꯣꯏꯔꯝꯗꯧ ꯃꯥꯜꯂꯦꯕ
ꯈꯣꯟꯖꯦꯜ ꯇꯥꯕꯗꯗꯤꯅꯦ ꯁꯨꯝ ꯃꯌꯥꯏꯔꯞ ꯑꯣꯏꯔꯝꯗꯧ ꯃꯥꯜꯂꯦꯕ
ꯎꯝ ꯃꯌꯥꯏꯅꯤꯗ ꯑꯉꯥꯡꯁꯨ ꯅꯠꯇ꯭ꯔꯦ ꯑꯍꯟꯁꯨ ꯅꯠꯇ꯭ꯔꯦ ꯃꯌꯥꯏꯒꯤ
ꯍꯩꯒꯨꯝꯕ ꯍꯥꯏꯔꯗꯤ ꯑꯍꯥꯎꯕ ꯃꯇꯝꯗꯣ
ꯎꯝ ꯁꯤꯟꯁꯨ ꯁꯤꯟꯕ
ꯍꯩ ꯍꯩ ꯎꯝ ꯍꯩꯔꯥꯒꯨꯝꯕ ꯍꯥꯏꯔꯗꯤ ꯎꯝ ꯃꯤꯅ ꯄꯥꯝꯅꯕ ꯑꯍꯥꯎꯕ ꯃꯇꯝꯗꯣ ꯑꯣꯏꯔꯝꯗꯧ ꯃꯥꯜꯂꯦꯕ
ꯍꯣꯏ ꯁꯤꯟꯇꯛꯁꯨ ꯇꯧꯕ ꯊꯨꯝꯇꯛꯁꯨ ꯇꯧꯕ
ꯎꯝ ꯃꯌꯥꯏꯗꫭ ꯇꯥꯡꯗꫭ ꯑꯗꯨ ꯑꯣꯏꯔꯝꯗꯧ ꯃꯥꯜꯂꯦ ꯎꯝ
ꯑꯗꯨ ꯑꯣꯏꯗꯤ ꯑꯗꯨꯕꯨ ꯌꯥꯗ꯭ꯔꯦꯗ ꯑꯗꯨ ꯍꯥꯏꯖꯕꯩ ꯋꯥꯅꯤ ꯀꯀꯥ ꯃꯤꯡꯊꯣꯟ ꯆꯥꯔꯝꯅꯦ
ꯑꯗꯨꯕꯨꯗꯤ ꯑꯩꯈꯣꯏꯁꯨ ꯆꯥꯖꯔꯤ ꯄꯣꯠꯅꯤꯗ
ꯌꯦꯟꯗꯦꯝꯋꫭ ꯀꯩꯑꫭ ꯑꯁ
ꯎꯝ ꯑꯗꯨꯗꯤ ꯑꯩꯁꯨ ꯅꯦꯅꯦ ꯀꯧ ꯇꯥꯥꯔꯦꯅꯦ
ꯍꯣꯏ ꯍꯣꯏ ꯅꯦꯅꯦ ꯀꯧ ꯎꯝ ꯌꯥꯏ ꯀꯧꯕ ꯌꯥꯏ ꯅꯦꯅꯦ ꯀꯧꯒꯦꯔ ꯕꯣꯕꯣꯛ ꯀꯧꯒꯦꯔ
ꯑꯃ ꯍꯦꯛꯇ ꯌꯥꯏꯗ ꯀꯧꯅꯤꯡꯕ ꯍꯦꯛꯇ ꯀꯧ
ꯅꯣꯏꯗꯤ ꯀꯅꯥ ꯀꯅꯥ ꯂꯩꯒꯦ
ꯑꯈꫭꯏ ꯃꯤ ꯌꯥꯝꯃꯦꯕꯣ
ꯎꯝ ꯃꯤ ꯌꯥꯝꯕꯁꯦ ꯑꯃꯔꯣꯝꯗ ꯅꯨꯡꯉꯥꯏ ꯑꯃꯔꯣꯝꯗ ꯁꯦꯕꯥꯒꯤ ꯍꯥꯏꯔꯗꯤ ꯋꯥꯏꯉꯣ
ꯍꯣꯏ ꯑꯗꯨꯅꯤ
ꯑꯗꯨꯅ ꯑꯩꯗꯤ ꯃꯤ ꯌꯥꯝꯕꯁꯦ ꯄꯥꯝꯁꯨ ꯄꯥꯝꯃꯤ ꯄꯥꯝꯁꯨ ꯄꯥꯝꯗꯦ ꯀꯔꯤ ꯍꯥꯏꯔꯨꯅꯤ
ꯃꯤ ꯌꯥꯝꯕꯁꯦ ꯅꯨꯡꯉꯥꯏꯕꯅꯤꯍꯦ
ꯑꯃꯔꯣꯝꯗꯗꯤ ꯅꯨꯡꯉꯥꯏꯌꯦꯕ ꯍꯣꯏ ꯑꯃꯔꯣꯝꯗꯗꯤ ꯅꯨꯡꯉꯥꯏꯌꯦꯕ ꯑꯗꯨ ꯁꯦꯕꯥ ꯇꯧꯔꯝꯗꯥꯏꯁꯤꯗ ꯑꯃꯨꯛ ꯆꯥꯟꯅꯗ꯭ꯔꯗꯤ ꯁꯥꯎꯅꯤꯡꯕꯗꯣ ꯑꯗꯨ ꯄꯣꯛꯏꯕ
ꯍꯣꯏꯅꯦ ꯏ ꯃꯁꯦꯟ ꯉꯥꯛꯇꯅꯤꯅ ꯃꯤꯁꯤꯡꯁꯦ
ꯎꯝ
ꯅꯣꯏꯗꯤ ꯃꯤ ꯌꯥꯝꯕ꯭ꯔꯣ ꯌꯥꯝꯗꯕ꯭ꯔꯣ
ꯑꯈꯣꯏ ꯃꯤ ꯑꯗꯨꯝ ꯌꯥꯝꯃꯤ ꯑꯈꯣꯏꯁꯨ ꯌꯥꯝꯗꯕꯗꯤ ꯅꯠꯇꯦ
ꯌꯥꯝꯕꯅ ꯐꯕꯅꯤꯗ
ꯎꯝ ꯌꯥꯝꯃꯀꯥꯟꯗ ꯈ꯭ꯋꯥꯏ ꯑꯍꯟꯗꯨꯅ ꯈ꯭ꯋꯥꯏ ꯅꯨꯡꯉꯥꯏꯔꯦꯗꯅ
ꯑꯥ
ꯃꯥꯅ ꯇꯧꯅꯤꯡꯗꯕ ꯖꯒꯥ ꯀꯩ ꯀꯥꯥꯖꯦ ꯃꯈꯥ ꯊꯪꯕ ꯈꯣꯏꯗ ꯎꯝ ꯁꯤ ꯇꯧꯔꯝꯃꯣ ꯈꯣꯠꯂꯝꯃꯣꯅ ꯑꯩ ꯊꯕꯛ ꯆꯤꯜꯂꯤꯅ ꯆꯠꯅ ꯊꯣꯛꯑꯅꯤ ꯑꯁ
ꯑꯗꯨꯗꯤ ꯑꯍꯟꯁꯤꯡꯒꯤ ꯃꯍꯧꯁꯥꯅꯤ
ꯎꯝ ꯅꯨꯡꯉꯥꯏꯈ꯭ꯔꯕ
ꯅꯨꯡꯉꯥꯏꯈ꯭ꯔꯄꯣꯠꯅꯤ ꯑꯍꯟꯁꯤꯡꯅ
ꯎꯝ ꯅꯣꯏꯗꯤ ꯀꯩꯅꯣꯝꯃ ꯑꯧ ꯅꯅꯥꯎ ꯅꯅꯥꯎꯁꯤꯡ ꯀꯌꯥ ꯁꯨꯒꯦ?